ꯇꯦ
ꯍꯥꯎ
ꯉꯁꯤꯗꯤ ꯊꯕꯛ ꯀꯔꯤ ꯀꯔꯤꯒ ꯆꯠꯊꯣꯛꯎꯒꯦ ꯑꯩꯗꯣ ꯉꯁꯥꯏ ꯑꯌꯨꯛ ꯋꯥꯏꯗꯣ ꯅꯣꯏꯔꯣꯝꯗ ꯍꯥꯏꯐꯦꯠ ꯀꯣꯏꯊꯣꯛꯑꯝꯕꯅꯦ ꯅꯪꯗꯣ ꯂꯧꯕꯨꯛꯇ ꯆꯠꯈꯤꯅꯕꯨꯗꯤ ꯍꯥꯏꯌꯦꯕꯀꯣ ꯑꯩ ꯉꯁꯥꯏ ꯅꯣꯏꯗ ꯂꯥꯛꯑꯝꯃꯦ ꯅꯪ ꯂꯧꯕꯨꯛ ꯆꯠꯈꯤꯕꯗ ꯑꯗꯣ ꯂꯧꯕꯛꯇꯒꯤ ꯍꯜꯂꯛꯑꯒ ꯑꯇꯩ ꯑꯇꯩ ꯀꯥꯏ ꯀꯥꯏ ꯆꯠꯂꯨꯒꯦ
ꯂꯥꯕꯨꯛꯇꯒꯤ ꯍꯜꯂꯛꯑꯒ ꯑꯩꯖꯦ ꯑꯥ ꯁꯣꯝ ꯑꯩꯈꯣꯏꯒꯤ ꯑꯁꯣꯝ ꯃꯅꯤꯡꯂꯣꯝꯗ ꯏꯅꯦ ꯑꯃ ꯂꯩꯕꯗꯣ
ꯑꯥ
ꯑꯗꯨꯗꯣ ꯃꯁꯥ ꯉꯝꯗꯦꯅ ꯉꯔꯥꯡ ꯄꯥꯎ ꯍꯥꯏꯐꯦꯠ ꯇꯥꯕ ꯑꯗꯨꯗ ꯑꯩꯗꯣ ꯂꯧꯕꯨꯛ ꯍꯜꯂꯛꯄ ꯑꯗꯨꯗ ꯑꯗꯨꯝ ꯍꯥꯏꯗꯤ ꯃꯣꯏꯗ ꯂꯝꯕꯤꯁꯨ ꯊꯣꯛꯑꯦꯅ ꯑꯕꯣꯛꯇꯣ ꯍꯜꯂꯛꯑꯃꯒ ꯏꯔꯨ ꯃꯥꯏꯊꯖꯔꯒ ꯑꯗꯨꯝ ꯉꯥꯏꯍꯥꯛ ꯌꯧꯔꯨꯔꯒꯦꯅ ꯑꯗꯨꯝ ꯆꯠꯊꯣꯛꯎꯔꯦ ꯑꯗꯨꯅꯅꯦ
ꯀꯩꯅꯣ ꯇꯧꯕ ꯂꯧꯗꯨꯕꯨ ꯂꯧꯁꯤꯡ ꯀꯃꯥꯏꯅ ꯇꯧꯈ꯭ꯔꯒꯦ ꯂꯧ ꯍꯨꯟꯈ꯭ꯔꯕꯣ
ꯂꯧꯁꯦ ꯑꯩꯈꯣꯏꯒꯤꯗꯤ ꯂꯤꯡꯕꯤ ꯑꯣꯏꯅ ꯇꯧꯋꯦ ꯑꯗꯨꯗꯨꯅ ꯂꯧꯍꯣꯟ ꯀꯩꯀꯩ ꯍꯨꯟꯐꯝ ꯁꯦꯝꯃꯒ ꯂꯧꯍꯣꯟꯕꯨꯗꯤ ꯍꯨꯟꯒ꯭ꯔꯦ ꯑꯗꯣ ꯑꯩꯈꯣꯏꯒꯤ ꯑ ꯂꯤꯡꯕꯨꯗꯤ ꯂꯤꯡꯗ꯭ꯔꯤ ꯂꯧꯍꯣꯟꯗꯤ ꯆꯥꯎꯗꯧꯕ ꯈꯔ ꯋꯥꯠꯂꯤ
ꯑꯗꯣ ꯀꯩꯅꯣ ꯇꯧꯕ꯭ꯔꯣ ꯅꯣꯏ ꯑꯗꯣꯟ ꯅꯥꯀꯂꯣꯝꯒꯤꯅꯦ ꯑꯅꯝꯕꯅ ꯂꯣꯏꯅ ꯂꯤꯡꯕꯤ ꯇꯧꯅꯕ ꯅꯠꯇ꯭ꯔꯣ
ꯑꯥ ꯑꯩꯈꯣꯏꯔꯣꯝꯒꯤꯗꯤ ꯑꯗꯨꯝ ꯑꯅꯝꯕꯅ ꯂꯣꯏꯅ ꯂꯤꯡꯉꯦ ꯍꯥꯏꯗꯤ ꯄꯥꯝꯍꯦꯟ ꯄꯥꯝꯃꯦꯟ ꯇꯧꯕꯁꯦ ꯌꯥꯝ ꯀꯟꯅ ꯌꯥꯎꯗꯦꯕꯀꯣ
ꯑꯥ
ꯑꯗꯨꯝ ꯍꯥꯟꯅꯩꯕ ꯑꯩꯈꯣꯏ ꯁ꯭ꯋꯥꯏꯖꯦ ꯑꯗꯨꯝ ꯂꯤꯡꯕꯅꯗꯤ ꯂꯣꯏꯅ ꯇꯧꯅꯩꯌꯦ ꯑꯗꯣ ꯅꯣꯏꯔꯣꯝꯒꯤꯗꯤ ꯅꯣꯏꯗꯤ ꯀꯃꯥꯏ ꯀꯃꯥꯏ ꯇꯧꯒ꯭ꯔꯥꯒꯦ ꯂꯤꯡꯗꯣꯏꯔꯣ ꯅꯠꯇ꯭ꯔꯥꯒꯅ ꯗꯥꯏꯔꯦꯛ ꯍꯨꯟꯕꯤꯗꯣ ꯇꯧꯕ꯭ꯔꯣ
ꯑꯈꯣꯏꯒꯤꯁꯦ ꯁꯨꯃꯥꯏꯅ ꯇꯧꯔꯦ ꯑꯈꯣꯏꯒꯤꯖꯦ ꯂꯤꯡꯗꯨꯕꯨꯗꯤ ꯇꯧꯗꯣꯏꯅꯦꯀꯣ ꯑꯈꯣꯏꯒꯤꯁꯨ ꯑꯗꯨꯒ ꯑꯁ ꯍꯟꯗꯛꯇꯤ ꯊꯦꯡꯉꯅꯤ ꯑꯈꯣꯏ ꯂꯧ ꯍꯟꯗꯛꯇꯤ ꯃꯃꯥꯡ ꯃꯃꯥꯡ ꯆꯍꯤꯗꯗꯤꯅꯦ ꯂꯧꯖꯦ ꯎꯝ ꯑꯣꯛꯇꯣꯕꯔ ꯅꯕꯦꯝꯕꯔ ꯁ꯭ꯋꯥꯏꯗ ꯂꯣꯛꯅꯕꯅꯦꯕꯀꯣ ꯍꯟꯗꯛꯇꯤ ꯑꯁ ꯗꯤꯁꯦꯝꯕꯔ ꯐꯥꯎꯀꯥ ꯆꯪꯗꯧ ꯃꯥꯜꯂꯦ ꯃꯔꯝꯗꯤꯅꯦ ꯍꯟꯗꯛ ꯑꯈꯣꯏꯒꯤ ꯂꯧꯖꯦ ꯏꯉꯥꯗ ꯍꯨꯟꯕꯖꯦ ꯏꯪ ꯏꯪꯉꯦꯟꯗ ꯑꯣꯏꯅ ꯇꯥꯔꯦꯕ ꯇꯥꯔꯤ ꯃꯔꯝꯖꯤꯅ ꯀꯔꯤꯒꯤꯅꯣ ꯍꯥꯏꯕꯗ ꯈꯣꯏ ꯂꯧ ꯍꯥꯏꯗꯤ ꯍꯟꯗꯛꯁꯤ ꯅꯣꯡꯖꯦ ꯈꯔ ꯂꯤꯛꯅ ꯂꯤꯛꯅ ꯇꯥꯏꯗꯅ ꯂꯤꯛꯅ ꯇꯥꯕꯗꯩ ꯍꯦꯟꯗꯣꯛꯇꯅ ꯁꯨꯡꯇꯥ ꯇꯥꯗꯕ ꯐꯥꯎ ꯌꯥꯎꯔꯤꯅꯦꯕ
ꯃꯥꯅꯦ
ꯑꯗꯨꯗꯨꯅ ꯏꯁꯤꯡꯖꯦ ꯅꯣꯡꯗꯣ ꯇꯥꯗ꯭ꯔꯥꯕꯅꯤꯅ ꯏꯁꯤꯡꯖꯦ ꯂꯩꯇ꯭ꯔꯥꯕꯅꯤꯅ ꯂꯧꯍꯣꯟꯖꯦ ꯑꯃꯠꯇꯥ ꯍꯨꯟꯅꯗ꯭ꯔꯦꯕ ꯍꯥꯏꯗꯤ ꯃꯌꯥꯝꯖꯤꯁꯨ ꯏꯁꯤꯡ ꯇꯥꯔꯛꯄ ꯉꯥꯏꯅꯔꯤꯅꯦꯕ
ꯎꯝ
ꯑꯗꯨꯒ ꯑꯈꯣꯏꯒꯤ ꯂꯧꯕꯨꯛ ꯃꯌꯥꯗꯨꯅ ꯈꯣꯡꯖꯦ ꯂꯥꯞꯄ ꯍꯥꯏꯇꯥꯔꯦ ꯑꯗꯒꯤ ꯈꯣꯡ ꯂꯥꯞꯄꯤꯉꯩ ꯃꯊꯛꯁꯤꯗ ꯏꯁꯤꯡꯖꯨ ꯑꯃꯨꯛ ꯂꯥꯛꯄꯖꯦ ꯄꯥꯛꯅ ꯂꯥꯛꯇꯕ ꯍꯥꯏꯇꯥꯔꯦ ꯑꯗꯨꯗꯨꯅ ꯏꯁꯤꯡꯗꯣ ꯂꯥꯛꯇ꯭ꯔꯥꯕꯅꯤꯅ ꯈꯣꯡꯗꯨꯖꯨ ꯏꯁꯤꯡꯖꯨ ꯂꯩꯇ꯭ꯔꯦ ꯅꯣꯡꯖꯨ ꯇꯥꯔꯛꯇ꯭ꯔꯦ ꯑꯗꯨꯗꯨꯅ ꯂꯧꯍꯣꯟ ꯍꯨꯟꯅꯕꯁꯦ ꯍꯟꯗꯛ ꯏꯉꯦꯟ ꯊꯥ ꯆꯪꯉꯛꯄꯖꯤꯗ ꯃꯥꯏ ꯃꯥꯏ ꯉꯝꯖ ꯉꯝꯖꯕꯤ ꯏꯁꯤꯡꯖꯦ ꯂꯩꯔꯒ ꯊꯥꯖꯤꯟꯕꯅꯤ ꯈꯪꯗ꯭ꯔꯦ ꯅꯩ ꯄꯨꯈ꯭ꯔꯤ ꯑꯔꯥꯞꯄꯗꯩ ꯆꯤꯡꯅꯕꯅꯤ ꯈꯪꯗ꯭ꯔꯦ ꯑꯗꯒꯤ ꯊꯣꯡꯗ ꯂꯩꯕ ꯏꯁꯤꯡꯗꯣ ꯇꯧꯔꯒ ꯆꯤꯡꯅꯕꯅꯤ ꯈꯪꯗ꯭ꯔꯦ ꯑꯗꯥꯏꯟ ꯇꯧꯅꯔꯒ ꯆꯤꯡꯅꯔꯒ ꯂꯧꯍꯣꯟꯖꯦ ꯍꯨꯟꯅꯕꯅ ꯍꯧꯖꯤꯛꯁꯦ ꯀꯟꯅ ꯁꯦꯝꯅꯔꯤꯕ ꯂꯧ ꯑꯁ ꯑꯇꯩꯒꯥꯗꯤ ꯏꯁꯤꯡ ꯂꯩꯕ ꯅꯠꯇꯦꯗ ꯍꯧꯖꯤꯛꯀꯤ ꯐꯩꯗꯣꯝ ꯃꯆꯥ ꯃꯆꯥ ꯇꯪꯈꯥꯏ ꯇꯪꯈꯥꯏ ꯁꯦꯝꯅꯔꯤꯅꯦꯕ
ꯑꯥꯎ
ꯃꯔꯝꯗꯤ ꯃꯇꯝꯖꯦ ꯍꯦꯟ ꯍꯦꯟꯗꯣꯛꯈꯤꯗꯣꯔꯦꯕ
ꯑꯥ
ꯑꯗꯨꯗꯨꯅ ꯑꯗꯨꯃꯥꯏꯟ ꯇꯧꯅꯔꯒ ꯇꯧꯋꯦ ꯃꯥꯏ ꯃꯥꯏ ꯃꯥꯏ ꯊꯣꯛꯄ ꯉꯝꯅ ꯉꯝꯅꯕ ꯅꯣꯡꯖꯤꯖꯨ ꯈꯤꯇꯪ ꯇꯥꯕꯤꯔꯛꯑꯗꯤ ꯐꯒꯗꯕ ꯑꯗꯣ ꯑꯈꯣꯏꯒꯤꯖꯨ ꯉꯍꯥꯟ ꯏꯁꯤꯡ ꯆꯤꯡꯉꯦꯕꯀꯣ ꯑꯈꯣꯏꯖꯨ ꯂꯥꯞꯄꯦꯕ ꯈꯣꯡꯒꯥ ꯌꯥꯝ ꯂꯥꯞꯅꯩꯑꯕ
ꯃꯥ
ꯑꯗꯣ ꯏꯁꯤꯡ ꯃꯤ ꯏꯁꯤꯡ ꯄꯨꯅꯕꯒꯤ ꯈꯣꯡꯂꯣꯝꯗ ꯏꯁꯤꯡ ꯈꯤꯇꯪ ꯂꯥꯛꯑꯦ ꯆꯤꯔ ꯂꯥꯛꯑꯦꯅ ꯆꯤꯔꯒ ꯂꯥꯛꯄ ꯏꯁꯤꯡꯗꯣ ꯑꯈꯣꯏ ꯑꯃꯨꯛ ꯄꯥꯏꯌꯦꯞ ꯇꯧꯔ ꯏꯟꯖꯤꯟ ꯇꯧꯔꯒ ꯆꯤꯡꯉꯦ ꯉꯍꯥꯟꯗꯣ ꯃꯤ ꯑꯅꯤ ꯑꯍꯨꯝ ꯇꯧꯔꯒ ꯑꯗꯨꯃꯥꯏꯟ ꯇꯧꯔꯒ ꯆꯤꯡꯉꯒ ꯈꯨꯗꯛꯇꯥ ꯑꯥ ꯂꯧ ꯈꯣꯏꯅꯕ ꯏꯟꯖꯤꯟ ꯑꯃ ꯐꯥꯔꯦ ꯑꯗꯨꯗꯨꯒ ꯅꯩꯍꯜꯍꯧꯔꯦ ꯎꯆꯤꯟ ꯅꯆꯤꯟꯅꯗꯤ ꯑꯗꯨꯗꯨꯒ ꯉꯔꯥꯡꯇ ꯍꯨꯟꯒꯤꯗ ꯉꯥꯏꯔꯤ ꯑꯩꯖꯨ
ꯑꯣ ꯑꯗꯨꯅꯦ ꯑꯩꯒꯤꯅ ꯑꯃꯨꯛ ꯍꯥꯏꯗꯤ ꯍꯨꯟꯒꯤꯕꯖꯦ ꯅꯨꯃꯤꯠ ꯃꯔꯤ ꯃꯉꯥꯅꯤꯃꯨꯛꯇꯤ ꯁꯨꯔꯦꯕꯀꯣ
ꯎꯝ
ꯑꯗꯣ ꯑꯩꯈꯣꯏꯒꯤꯅ ꯑꯃꯨꯛ ꯍꯥꯏꯗꯤ ꯏꯁꯤꯡꯗꯤ ꯀꯌꯥ ꯋꯥꯅꯒꯤꯗ꯭ꯔꯦ ꯑꯩꯈꯣꯏꯒꯤ ꯂꯧꯕꯨꯛꯀꯤ ꯅꯥꯀꯟ ꯍꯥꯏꯗꯤ ꯈꯤꯇꯪ ꯆꯠꯂꯒ ꯀꯩꯅꯣ ꯑꯗꯨꯝ ꯍꯥꯏꯗꯤ ꯀꯦꯅꯦꯜ ꯑꯆꯧꯕꯗꯣ ꯂꯩꯔꯦꯗꯅ ꯑꯗꯨꯅ ꯑꯗꯨꯝ ꯑꯩꯈꯣꯏ ꯑꯗꯨꯗꯥꯋꯥꯏꯗꯨꯒꯤ ꯑꯣꯏꯅꯗꯤ ꯏꯁꯤꯡꯖꯦ ꯌꯥꯝ ꯀꯟꯅ ꯋꯥꯅꯗ꯭ꯔꯦꯕ ꯑꯥ ꯁꯣꯝꯗꯒꯤ ꯊꯥꯔꯛꯄꯗꯨꯅ
ꯍꯣꯏ ꯍꯣꯏ ꯑꯩꯁꯨ ꯎꯏꯌꯦ ꯅꯣꯏ ꯑꯗꯥꯏꯗꯣ ꯏꯁꯤꯡ ꯈꯔ ꯈꯔ ꯂꯥꯛꯄ ꯍꯧꯅꯔꯕ ꯃꯥꯜꯂꯦ ꯏꯁꯤꯡ ꯂꯪꯉ ꯂꯩꯌꯦꯕ
ꯍꯣꯏ ꯑꯩꯈꯣꯏ ꯑꯗ꯭ꯋꯥꯏꯒꯤ ꯑꯣꯏꯅꯗꯤ ꯏꯁꯤꯡꯒꯤ ꯑꯣꯏꯅꯗꯤ ꯋꯥꯗ꯭ꯔꯦ
ꯎꯝ
ꯑꯩꯈꯣꯏꯒꯤꯅ ꯑꯃꯨꯛ ꯍꯥꯏꯗꯤ ꯑꯥ ꯃꯉꯁꯦ ꯇꯤꯟꯅ ꯀꯩꯑꯣꯏ ꯈꯤꯇꯪ ꯇꯧꯔꯒ ꯑꯩꯈꯣꯏ ꯃꯅꯥꯖꯦ ꯈꯔ ꯈꯔ ꯉꯥꯡꯖꯜꯂꯛꯄ ꯑꯇꯧꯕꯅ ꯇꯧꯕ ꯌꯥꯎꯅꯕ ꯑꯗꯨ ꯑꯗꯨꯗꯒꯤ ꯍꯧꯖꯤꯛꯁꯦ ꯑꯃꯨꯛ ꯀꯟꯅ ꯌꯦꯡꯅꯔꯤꯅꯤ ꯍꯥꯏꯗꯤ ꯇꯤꯟ ꯅꯨꯡ ꯇꯥꯕ꯭ꯔꯥ ꯈꯣꯠꯄ꯭ꯔꯥꯅ
ꯑꯣ ꯀꯩꯅꯣ ꯇꯧꯕꯒꯤ ꯑꯣꯏꯔꯝꯅꯤ ꯅꯣꯡꯖꯤꯖꯨ ꯇꯥꯗ꯭ꯔꯦꯗꯅ ꯑꯗꯒꯤ ꯅꯨꯡꯁꯥꯅ ꯀꯟꯅ ꯁꯥꯕꯗꯨꯗꯅꯦ ꯑꯗꯨꯃꯥꯏꯅ ꯇꯧꯕꯗꯨ ꯑꯣꯏꯔꯝꯒꯅꯤ
ꯑꯗꯨꯅꯦ
ꯑꯗꯨꯗꯤ ꯈꯔꯗꯤ ꯑꯗꯨꯝ ꯆꯥꯎꯔꯝꯃꯅꯤꯅꯦ ꯅꯣꯏꯒꯤꯗꯣ
ꯑꯥ ꯆꯥꯎꯕꯨꯗꯤ ꯆꯥꯎꯔꯦ
ꯑꯝ
ꯑꯗꯣ ꯍꯥꯏꯗꯤ ꯑꯗꯨꯝ ꯑꯥ ꯍꯞꯇꯥ ꯑꯃꯨꯛꯀ ꯑꯃꯨꯛꯀ ꯂꯩꯔꯒꯗꯤ ꯑꯩꯖꯨ ꯂꯤꯡꯕ ꯌꯥꯅꯕꯒꯤ ꯍꯥꯏꯗꯤ ꯑꯥ ꯀꯩꯅꯣ ꯇꯧꯗꯅ ꯍꯥꯟꯅꯕꯨꯗꯤ ꯂꯣꯏꯅ ꯈꯣꯏꯗꯣꯛꯈ꯭ꯔꯦꯗꯅ ꯑꯗꯣ ꯍꯥꯏꯖꯤ ꯑꯝꯇꯪꯒ ꯅꯩꯊꯣꯛꯑꯒ ꯑꯗꯨꯒ ꯍꯥꯐꯨ ꯊꯣꯛꯍꯜꯂꯒ ꯍꯥꯐꯨꯁꯦ ꯐꯖꯅ ꯈꯣꯝꯇꯣꯛꯑꯒꯦ ꯃꯤ ꯈꯔ ꯅꯦꯛꯑꯒ ꯍꯥꯏꯗꯤ ꯑꯩꯈꯣꯏ ꯄꯥꯡꯅꯗꯤ ꯉꯝꯒꯗꯕ ꯅꯠꯇꯕꯅꯤꯅ ꯑꯗꯨꯃꯥꯏꯅ ꯍꯥꯄꯨꯒꯨꯝꯕꯁꯦ ꯈꯨꯟꯇꯣꯛꯑꯒ ꯀꯩꯅꯣ ꯂꯤꯡꯕ ꯌꯥꯅꯅꯕ ꯃꯑꯣꯡꯗꯣ ꯁꯦꯝꯃꯛꯑꯒꯦꯅ ꯇꯧꯔꯤ
ꯂꯧ ꯑꯇꯩ ꯂꯧꯍꯣꯟ ꯍꯨꯟꯕꯝ ꯖꯒꯥꯗꯣ ꯅꯠꯇꯕꯤꯗ ꯑꯇꯩ ꯂꯧ ꯐꯩꯗꯣꯝꯖꯤꯡꯗꯣ ꯏꯟꯖꯤꯟ ꯇꯧꯔ ꯈꯣꯏꯕꯗꯣ ꯈꯣꯏꯗꯣꯛꯇ꯭ꯔꯤꯕꯣ
ꯑꯥ ꯍꯥꯟꯅꯕꯨꯗꯤ ꯍꯥꯏꯗꯤ ꯅꯍꯥꯟꯋꯥꯏ ꯈꯔ ꯃꯃꯥꯡꯗꯕꯨꯗꯤ ꯈꯣꯏꯒ꯭ꯔꯦꯕꯀꯣ ꯑꯗꯣ ꯍꯟꯇꯛꯁꯦ ꯅꯛꯁꯜꯂꯛꯄꯒꯤꯗꯤ ꯈꯣꯏꯒꯤꯗ꯭ꯔꯤꯕ ꯑꯗꯨꯗꯨꯅ ꯑꯩꯅ ꯈꯜꯂꯤꯁꯦ ꯍꯥꯄꯨ ꯈꯨꯟꯗ꯭ꯔꯤꯉꯩ ꯍꯥꯄꯨ ꯈꯨꯟꯗꯧꯕ ꯅꯣꯡꯃꯃꯨꯛ ꯋꯥꯠꯂꯤꯉꯩꯗ ꯑꯝꯇꯪ ꯃꯔꯣꯟ ꯑꯝꯇꯪ ꯈꯣꯏꯗꯣꯛꯀꯦꯅ ꯈꯟꯕ
ꯎꯝ ꯍꯣꯏ ꯏꯁꯤꯡ ꯏꯁꯤꯡ ꯇꯥꯔꯛꯑꯀꯥꯟꯗ ꯒ꯭ꯔꯣ ꯒꯣꯔꯣ ꯅꯩꯈꯥꯏꯕꯗꯣ
ꯑꯥ
ꯑꯗꯨꯃꯥꯏꯅ ꯅꯩꯈꯥꯏꯍꯧꯔꯣ ꯑꯗꯨꯀꯥꯟꯗ ꯍꯥꯄꯨꯗꯨꯖꯨ ꯂꯣꯏ ꯊꯣꯛꯂꯛꯑꯅꯤ ꯑꯗꯨꯗꯨꯒꯅꯦ ꯑꯥ ꯅꯪꯅ ꯈꯨꯟꯒꯦꯖꯨ ꯌꯥꯏ ꯃꯤ ꯂꯩꯇ꯭ꯔꯒꯗꯤꯅꯦ ꯍꯧꯖꯤꯛꯀꯤ ꯒ꯭ꯔꯣ ꯒ꯭ꯔꯣ ꯅꯩꯈꯥꯏꯕ ꯍꯥꯄꯨ ꯊꯣꯛꯂꯛꯄꯗꯣ ꯑꯗꯨꯗꯅꯦ ꯑꯈꯣꯏꯒꯤ ꯅꯥꯄꯤ ꯍꯤꯗꯥꯛ ꯂꯩꯗꯅ
ꯑꯥ
ꯅꯥꯄꯤ ꯍꯤꯗꯥꯛ ꯑꯅ ꯑꯈꯣꯏ ꯂꯧ ꯀꯩꯀꯥꯗ ꯁꯣ ꯑ‌ꯣꯏꯗꯕ ꯅꯥꯄꯤ ꯍꯤꯗꯥꯛ ꯂꯩꯕꯅꯦ ꯁꯥꯞ ꯐꯤꯅ ꯑꯃꯥ ꯂꯩꯕꯅꯦꯕꯀꯣ ꯑꯗꯨꯒꯤ ꯁꯥꯐꯤꯗꯣ ꯍꯥꯞꯄꯦꯗꯅ ꯗꯨꯒ ꯅꯩꯒꯥꯏꯔ ꯇꯧꯕꯁꯨ ꯌꯥꯕꯅꯦ
ꯑꯣ ꯑꯁ ꯑꯗꯨꯗꯤ ꯑꯩꯁꯨ ꯍꯥꯏꯗꯤ ꯑꯗꯨꯃꯥꯏꯅ ꯌꯦꯡꯕꯔ ꯀꯩꯅꯣꯝꯃ ꯇꯧꯔꯒꯦ ꯍꯥꯏꯗꯤ ꯑ ꯑꯥ ꯍꯥꯏꯗꯤ ꯂꯧ ꯀꯨꯂꯪ ꯅꯦꯛꯄ ꯍꯥꯏꯕꯖ‌ꯦ ꯍꯥꯏꯗꯤ ꯑꯩꯉꯣꯟꯗꯁꯨ ꯄꯩꯁꯥꯖ‌ꯦ ꯑꯗꯨꯝ ꯐꯅ ꯌꯥꯝ ꯑꯗꯨꯝ ꯆꯉꯛ ꯇꯣꯏꯅꯤ ꯗꯅꯀꯣ
ꯃꯥꯅꯦ
ꯃꯤ ꯖꯤꯅꯔ‌ꯦꯜ ꯐ‌ꯣꯟꯗꯒꯤ ꯐꯖꯅ ꯁꯦꯡꯅ ꯍꯦꯛ ꯈꯨꯜꯂꯒ ꯇꯧꯗ꯭ꯔꯒꯁꯨ ꯈꯟꯁꯦ ꯅꯨꯉꯥꯏꯇꯦ ꯍꯌꯦꯡꯋꯥꯏ ꯍꯥꯏꯗꯤ ꯂꯧꯗꯣ ꯐꯖꯅ ꯐꯒꯠ ꯂꯛꯑꯀꯥꯟꯗ ꯍꯥꯏꯗꯤ ꯅ ꯄꯤ ꯁꯤꯡꯕꯤ ꯃꯌꯥꯝ ꯍꯧꯒꯠꯂ ꯑꯗꯤ ꯀꯣ
ꯃ‌ꯣꯏ
ꯑꯗꯣ ꯍꯥꯏꯗꯤ ꯍꯧꯖꯤꯛ ꯅꯪꯅ ꯍꯥꯏꯗꯨꯅ ꯑꯩꯉꯣꯟꯗꯁꯨ ꯐꯒꯗꯕ ꯃꯥꯜꯂꯦ ꯑꯩꯁꯨ ꯑꯃꯨꯛꯇꯪ ꯌꯦꯡ ꯇꯥꯔꯦ ꯗꯨꯃꯥꯏꯟ
ꯑꯩꯗꯤ ꯆꯍꯤ ꯈꯨꯗꯤꯡꯒꯤ ꯑꯗꯨꯃꯥꯏꯅ ꯁꯨꯝ ꯇꯧꯋꯦ ꯃꯤꯒ ꯅꯦꯛꯅꯗꯦꯗ ꯗꯨꯃꯥꯏꯅ ꯈꯣꯏꯕꯖꯤꯗꯅꯦ ꯍꯧꯖꯤꯛꯀꯤꯗꯣ ꯍꯥꯞꯐꯧꯔꯦꯗꯅ ꯑꯗꯨꯗꯨꯒꯅꯦ ꯄꯠꯊꯒ꯭ꯔꯦ ꯑꯗꯨꯝ ꯑꯗꯩꯗꯤ ꯑꯗꯨꯝ ꯃꯥꯡꯒ꯭ꯔꯦ ꯍꯥꯔ ꯑꯣꯟꯒ꯭ꯔꯦ ꯃꯁꯥ ꯃꯊꯟꯇ
ꯑꯗꯣ ꯅꯣꯏꯒꯤ ꯂꯧꯒꯤꯗꯤ ꯀꯗꯥꯏ ꯍꯥꯏꯗꯤ ꯅꯣꯏ ꯑꯅꯛꯄꯖꯤꯡꯖꯨ ꯑꯗꯨꯝ ꯀ‌ꯦꯝ ꯇꯧꯔꯕꯣ ꯍꯥꯏꯗꯤ ꯑꯗꯨꯝ ꯍꯨꯟꯅꯕ ꯀꯩꯀꯩ ꯇꯧꯕ ꯑꯗꯨꯝ ꯍꯧꯅꯔꯕꯣ ꯀꯃꯥꯏꯟ ꯇꯧꯔꯒ‌ꯦ
ꯑꯅꯝꯕꯅ ꯂꯣꯏꯅ ꯏꯁꯤꯡ ꯆꯤꯡꯉꯒꯅꯦ ꯐꯨꯟꯅꯔꯦ
ꯎꯝ
ꯑꯩꯗꯤ ꯉꯥꯏꯅꯗ꯭ꯔꯦꯕ ꯅꯣꯡ ꯇꯥꯔꯛꯄꯖ‌ꯦ ꯅ‌ꯣꯡ ꯇꯥꯕ ꯉꯥꯏꯔꯗꯤ ꯂꯧꯖ‌ꯦ ꯊꯦꯡꯉꯗꯕ ꯑꯗꯨꯗꯨꯒꯤꯅꯦ ꯏꯁꯤꯡ ꯆꯤꯡꯉꯒ ꯑꯣꯏꯅ ꯇꯧꯅꯔꯦ ꯑꯈꯣꯏ ꯔꯣꯝꯒꯤꯗꯤꯅꯦ ꯂꯧꯖ‌ꯦ ꯂꯧ ꯂꯤꯡꯕꯖ‌ꯦ ꯈꯨꯂꯪꯗ ꯂꯨꯄꯥ ꯂꯨꯄꯥ ꯂꯤꯁꯤꯡ ꯃꯔꯤ ꯃꯔꯤ ꯁꯨꯃꯥꯏꯅ ꯆꯠꯂꯦ ꯈꯨꯂꯪ ꯑꯄꯨꯟꯕꯤꯗ ꯗꯨꯒ ꯅꯥꯃꯠꯇ ꯁꯥꯕꯗꯣ ꯑꯗꯨꯗꯨꯅ ꯂꯨꯄꯥ ꯆꯍꯨꯝ ꯆꯍꯨꯝ ꯆꯠꯂꯦ
ꯄꯤ ꯉꯥꯛꯇꯒꯤ ꯅꯦꯕꯀꯣ ꯑꯗꯨꯒ ꯅꯨꯄꯥꯒꯤꯗꯤ ꯀꯌꯥ ꯆꯠꯄꯅꯣꯗꯤ ꯈꯪꯗꯦ ꯅꯨꯄꯥꯅꯗꯤ ꯄꯥꯛꯅꯗꯤ ꯂꯤꯡꯅꯗꯕꯅꯤꯅꯀꯣ ꯈꯪꯗ꯭ꯔꯦ ꯅꯨꯄꯤꯒꯤꯗꯤ ꯑꯗꯨꯃꯥꯏꯅ ꯇꯧꯋꯦ ꯑꯗꯨꯗꯨꯒ ꯂꯍꯣꯟ ꯐꯣꯏꯕꯩ ꯀꯥꯟꯗꯖꯨꯅꯦ ꯂꯍ‌ꯣꯟ ꯐꯣꯏꯕꯖꯨ ꯑꯄꯨꯟꯕꯤꯗ ꯆꯠꯂꯦ ꯍꯧꯖꯤꯛꯀꯥꯟꯗꯤ ꯍꯥꯏꯗꯤ ꯏꯁꯝ ꯁꯝꯅ ꯍꯥꯏꯔꯕꯗ ꯂꯧ ꯁꯪꯉꯝ ꯑꯃꯥꯗ ꯂꯨꯄꯥ ꯂꯤꯁꯤꯡ ꯁꯤ ꯂꯧꯔꯥꯛ ꯑꯝꯗ ꯂꯨꯄꯥ ꯂꯤꯁꯤꯡ ꯑꯗꯨꯛ ꯑꯅ ꯁꯨꯃꯥꯏꯅ ꯆꯠꯂꯦꯕ
ꯑꯣ ꯍꯣꯏ ꯑꯄꯨꯟ ꯑꯄꯨꯟꯅ ꯄꯨꯟꯅ ꯍꯥꯏꯇꯥꯔꯦꯀꯣ
ꯑꯄꯨꯟꯕꯤꯗ ꯇꯧꯔꯦꯕ ꯂꯣꯏꯅ ꯈꯪꯗꯦꯗ ꯑꯁ ꯍꯧꯖꯤꯛꯀꯥꯟꯖ‌ꯦ ꯂꯧ ꯎꯕꯖ‌ꯦ ꯑꯁ ꯄꯩꯁꯥ ꯌꯥꯝ ꯆꯪꯉꯤꯍꯦ ꯄꯩꯁꯥ ꯈꯨꯠꯆꯪꯑꯝꯅꯤ ꯂꯧ ꯍꯦꯛ ꯂꯣꯛꯄ ꯂꯣꯏꯔꯛꯄꯗꯒꯤ ꯅꯤꯡꯊꯝꯊꯥ ꯑꯩꯈꯣꯏꯒꯤ ꯎꯟ ꯆꯥꯅꯕꯅ ꯂꯧ ꯈꯣꯏꯗꯣꯛꯑꯒ ꯊꯝꯕꯗꯣ
ꯑ
ꯑꯗꯨꯗ ꯑꯃꯨꯛ ꯈꯣꯏꯔꯅꯤ ꯑꯗꯨꯗꯒꯤ ꯑꯩꯈꯣꯏ ꯀꯥꯂꯦꯟꯗ ꯑꯃꯨꯛ ꯐꯛꯆꯟꯈꯤꯕ ꯂꯩꯕꯥꯛꯇꯣ ꯈꯔ ꯍꯣꯝ ꯍꯣꯝ ꯂꯥꯎꯅꯕꯅ ꯑꯃꯨꯛ ꯃꯔꯣꯜ ꯑꯃ ꯃꯨꯛ ꯒ꯭ꯔꯣ ꯒ꯭ꯔꯣ ꯑꯣꯠꯈꯥꯏꯔꯅꯤ ꯑꯗꯨꯒꯤ ꯃꯇꯨꯡꯗ ꯑꯃꯨꯛ ꯑꯩꯈꯣꯏ ꯂꯤꯡꯉꯝꯗꯥꯏꯁꯤꯗ ꯑꯃꯨꯛ ꯂꯧꯗꯣ ꯊꯥꯕ ꯅꯨꯡꯉꯥꯏꯅꯕꯅ ꯑꯃꯨꯛ ꯂꯩꯕꯥꯛꯇꯣ ꯃꯣꯟꯊꯍꯟꯅꯕꯅ ꯑꯃꯨꯛ ꯂꯤꯡꯉꯅꯤ ꯑꯦ ꯈꯣꯏꯔꯅꯤ ꯌꯦꯡꯉꯣ ꯄꯩꯁꯥꯁꯦ ꯑꯗꯣ ꯌꯦꯡꯉꯣ ꯎꯝ ꯍꯧꯖꯤꯛꯀꯥꯟꯗꯤ ꯁꯝꯄꯣꯠ ꯈꯣꯏꯕꯁꯦ ꯂꯨꯄꯥ ꯁꯪꯉꯝꯗ ꯂꯤꯁꯤꯡ ꯑꯅꯤ ꯑꯅꯤꯒꯤ ꯆꯥꯡꯗ ꯂꯧꯔꯦꯕ ꯑꯗꯨꯅ ꯂꯧꯔꯥꯛꯇꯗꯤ ꯂꯨꯄꯥ ꯂꯤꯁꯤꯡ ꯃꯔꯤ ꯃꯔꯤ ꯃꯔꯤꯗꯣ ꯑꯍꯨꯝꯂꯛ ꯈꯣꯏꯕꯗꯗꯤ ꯂꯤꯁꯤꯡ ꯇꯔꯥꯅꯤꯊꯣꯏ ꯁꯨꯃꯥꯏꯅ ꯆꯪꯈ꯭ꯔꯕꯅꯦꯕ ꯐꯧ ꯂꯧ ꯀꯩꯅꯣ ꯇꯧꯕꯗꯇꯗꯤ ꯀꯩꯅꯣ ꯍꯧꯖꯤꯛꯀꯤ ꯑꯥ ꯈꯣꯏꯕ ꯇ ꯇꯗ ꯁꯤꯗ ꯍꯥꯔ ꯒꯤ ꯌꯥꯎꯗ꯭ꯔꯤ ꯐꯧꯗꯤꯒꯤ ꯌꯥꯎꯗ꯭ꯔꯤ ꯍꯥꯔ ꯍꯥꯏꯔꯒꯁꯨ ꯃꯈꯟ ꯃꯈꯟꯅꯤ ꯑꯩꯈꯣꯏ ꯂꯧꯔꯛꯀꯗꯣꯏꯁꯦ ꯍꯥꯔꯁꯦ ꯃꯈꯟ ꯌꯥꯝ ꯌꯥꯝꯃꯦꯕ ꯑꯃꯈꯛꯇ ꯅꯠꯇꯦꯕ ꯑꯁ ꯄꯩꯁꯥꯁꯦ ꯑꯁ ꯈꯪꯗꯦꯅꯦ ꯍꯧꯖꯤꯛꯀꯥꯟꯗ ꯄꯩꯁꯥꯁꯦ ꯌꯥꯝ ꯆꯪꯉꯦ ꯂꯧ ꯎꯕꯁꯦ ꯊꯥꯏꯅꯒ ꯃꯥꯟꯅꯗ꯭ꯔꯦ ꯑꯗꯒꯤ ꯍꯌꯦꯡ ꯂꯧ ꯈꯥꯎꯕꯗꯣ ꯍꯣꯏ ꯑꯩꯈꯣꯏꯅ ꯀꯪꯖꯔꯒꯗꯤ ꯃꯐꯝꯗꯣ ꯃꯤꯆꯤꯟꯅ ꯈꯥꯎꯔꯒꯗꯤ ꯀꯣꯝꯖꯔꯦ ꯍꯥꯏꯗꯤ ꯄꯩꯁꯥꯗꯣ ꯇꯪꯈꯥꯏ ꯑꯃ ꯇꯥꯔꯛꯀꯗꯣꯏꯅꯦꯕ ꯑꯗꯨꯗꯨꯒ ꯌꯩꯕꯒꯤ ꯃꯦꯆꯤꯟ ꯒꯤꯄꯩꯁꯥ ꯑꯗꯒꯤ ꯃꯤ ꯍꯣꯟꯕꯒꯤ ꯒꯤ ꯄꯩꯁꯥ ꯌꯦꯡꯉꯣ ꯄꯩꯁꯥ ꯃꯌꯥꯝꯁꯦ ꯄꯥꯊꯣꯛꯅꯔꯨꯕꯗ ꯌꯥꯎꯕꯨ ꯌꯥꯎꯗ꯭ꯔꯝ ꯕꯣꯅꯤꯗ ꯇꯧꯔꯤꯁꯦ
ꯃꯥꯅꯦ ꯑꯗꯒꯤ ꯍꯥꯏꯗꯤ ꯑꯣ ꯑꯗꯨꯃꯥꯏꯅ ꯑꯗꯨꯅꯦ ꯄꯩꯁꯥ ꯅꯨꯡꯁꯥꯥꯁꯦ ꯌꯥꯝ ꯆꯪꯉꯦ ꯑꯗꯣ ꯃꯔꯨ ꯑꯣꯏꯅ ꯍꯥꯏꯗꯤ ꯍꯧꯖꯤꯛꯀꯥꯟꯁꯦ ꯑꯃꯨꯛ ꯍꯥꯏꯗꯤ ꯂꯧꯕꯨꯛ ꯂꯧꯕꯨꯛꯇ ꯀꯨꯝꯃꯒ ꯁꯨꯕꯤꯅꯕ ꯑꯩꯈꯣꯏ ꯈꯨꯜꯂꯪꯁꯦ ꯑꯃꯨꯛ ꯊꯤꯕꯗ ꯐꯅ ꯋꯥꯔꯤꯔꯤꯅꯦꯕ ꯍꯥꯏꯗꯤ ꯑ ꯑꯩꯈꯣꯏ ꯁ꯭ꯋꯥꯏꯗꯁꯨ ꯍꯥꯏꯗꯤ ꯍꯥꯟꯅꯗꯧꯅ ꯑꯩꯈꯣꯏꯅ ꯑꯉꯥꯡ ꯑꯣꯏꯔꯤꯀꯥꯟꯗꯗꯤ ꯑꯩꯈꯣꯏ ꯏꯃꯥ ꯍꯣꯏ ꯀꯩꯍꯣꯏ ꯇꯧꯗꯅ ꯈꯨꯂꯪꯁꯦ ꯌꯥꯝ ꯌꯥꯝ ꯆꯠꯅꯔꯝꯃꯤꯗꯅꯀꯣ ꯑꯗꯣ ꯍꯧꯖꯤꯛꯇꯤ ꯑꯁ ꯈꯨꯂꯪꯁꯦ ꯃꯤ ꯇꯔꯥ ꯐꯥꯅ ꯄꯨꯟꯕ ꯉꯝꯗ꯭ꯔꯦ ꯍꯥꯏꯇꯥꯔꯦ
ꯑꯗꯨꯅꯤꯅꯦ ꯑꯁ ꯃꯊꯥ ꯁꯥꯏꯗ ꯑꯗꯣ ꯐꯔꯦ ꯅꯪ ꯆꯥꯛꯁꯤꯡꯒꯗꯤ ꯎꯅꯔꯕꯣ ꯉꯁꯤ ꯀꯃꯥꯏ ꯀꯃꯥꯏ ꯇꯧꯔꯒꯦ
ꯆꯥꯛ ꯏꯁꯤꯡꯁꯦ ꯑꯩ ꯑꯗꯨꯝ ꯆꯥꯔꯦ ꯑꯩ ꯉꯁꯥꯏ ꯏꯅꯤꯡ ꯑꯩꯁꯦ ꯉꯁꯤ ꯈꯤꯇꯪꯗꯤ ꯊꯦꯡꯉꯦ ꯍꯥꯏꯗꯤ ꯑꯗꯨꯝ ꯑꯩ ꯍꯜꯂꯛꯄꯗꯣ ꯕꯥꯔꯣ ꯇꯥꯗꯣꯔꯦꯕ ꯑꯗꯨꯝ ꯍꯥꯏꯗꯤ ꯄꯨꯡ ꯇꯔꯥ ꯈꯔ ꯍꯦꯜꯂ ꯀꯥꯟꯗꯨꯗ ꯌꯨꯝꯗ ꯍꯥꯏꯐꯦꯠꯂꯛꯑꯝꯃꯦ ꯑꯗꯨꯒ ꯍꯥꯏꯗꯤ ꯂꯧ ꯆꯠꯂꯨꯕꯅꯤꯅ ꯂꯩꯈꯣꯝ ꯑꯣꯏꯀꯩꯗꯨꯒ ꯅꯨꯡꯉꯥꯏ ꯇꯦꯅ ꯏꯔꯨ ꯀꯩꯀꯥꯂꯨꯖꯊꯣꯛꯑꯦ
ꯑꯥ
ꯑꯗꯨꯗꯨꯒ ꯏꯔꯨꯀꯥꯗꯣꯂꯨꯊꯣꯛꯑꯒ ꯑꯩꯁꯦ ꯏꯅꯦ ꯍꯣꯏꯗ ꯑꯗꯨꯝ ꯆꯠꯂꯦ ꯑꯗꯣ ꯃꯣꯏꯗꯁꯨ ꯉꯍꯥꯛ ꯑꯗꯨꯝ ꯐꯝꯃꯒ ꯂꯩꯔꯛꯑꯅꯤꯅ
ꯑꯣ
ꯇꯔꯥꯃꯥꯊꯣꯏ ꯃꯈꯥꯏ ꯍꯦꯜꯂꯦ ꯕꯥꯔꯣ ꯇꯥꯗꯧꯔꯦ ꯑꯩꯅ ꯍꯜꯂꯛꯄꯗ ꯑꯗꯨ ꯒꯤ ꯆꯥꯛ ꯏꯁꯤꯡ ꯆꯥꯔꯒ ꯑꯗꯨ ꯉꯥꯍꯥꯛ ꯄꯣꯊꯥꯔꯒ ꯍꯧꯒꯠꯂꯑꯅꯤ
ꯑꯗꯨꯝ ꯉꯁꯤ ꯅꯣꯡꯃꯝꯁꯦ ꯑꯗꯨꯝ ꯅꯣꯏ ꯀꯩꯅꯣ ꯍꯣꯏꯗ ꯑꯅꯥꯕꯔꯣꯝꯗ ꯑꯗꯨꯝ ꯂꯩꯔꯒ ꯍꯥꯏꯗꯤ ꯊꯕꯛꯇꯨꯅ ꯌꯥꯝ ꯀꯟꯒꯗꯕ ꯅꯠꯇꯕꯤꯗꯀꯣ ꯑꯗꯨꯅ ꯀꯟꯔꯣꯝꯗ ꯑꯣꯏꯅ ꯃꯇꯝꯁꯦ ꯆꯪꯉ ꯂꯩꯊꯣꯛꯈ꯭ꯔꯦꯕ
ꯃꯥꯅꯦ
ꯍꯧꯖꯤꯛ ꯑꯥ ꯍꯧꯖꯤꯛ ꯅꯨꯡꯊꯤꯟꯗꯤ ꯀꯔꯥꯏ ꯀꯔꯥꯏ ꯆꯠꯊꯣꯛꯇꯧ ꯂꯩꯒꯦ ꯁꯨꯝ ꯂꯩꯔꯗ꯭ꯔꯣ ꯀꯃꯥꯏꯟ ꯇꯧꯕꯅꯣ
ꯎꯝ ꯑ ꯅꯨꯡꯊꯤꯟꯖ‌ꯦ ꯑꯩꯁꯦ ꯀꯩꯁꯨ ꯊꯣꯏꯗꯣꯛꯄ ꯕꯨꯗꯤ ꯆꯅꯤꯡꯉꯥꯏ ꯂꯩꯇ꯭ꯔꯦ ꯑꯗꯣ ꯑꯩꯅ ꯉꯁꯥꯏ ꯑꯌꯨꯛꯁꯦ ꯍ